ꯍꯜꯂꯣ ꯇꯕꯤꯕ꯭ꯔꯥ ꯇꯥꯔꯅꯦꯁꯦ
ꯍꯜꯂꯣ
ꯇꯕꯤꯕ꯭ꯔꯩꯇꯥ ꯇꯌꯦ
ꯇꯥꯏꯅꯦ ꯁꯂꯃꯠꯇꯨꯝ
ꯑꯁ ꯁꯅꯥꯃꯨꯛꯇ ꯑꯣꯣꯜꯂꯦ ꯉꯁꯤꯗꯤ ꯇꯣꯝꯅꯤ ꯇꯣ ꯍ ꯏꯔꯤꯦꯗ ꯋꯥꯔꯤ ꯁꯥꯁꯦ ꯍꯥꯏꯌꯦꯦꯀꯣ ꯉꯥꯏꯔꯦ ꯂꯩꯕ
ꯎꯝ
ꯌꯥꯗ꯭ꯔꯦ
ꯀꯃ ꯂꯩꯕ
ꯅꯣꯏꯗꯤ ꯀꯩꯗꯧꯔꯤꯅꯣ ꯐ ꯉꯏꯔꯣ ꯇꯥꯗ꯭ꯔꯦ ꯅꯪꯅꯦ ꯕꯨꯂꯣꯝꯗ ꯐ ꯀꯩ ꯊꯠꯂꯣ ꯅꯋꯥꯛꯅꯅ ꯀꯔꯤ ꯑꯣꯏꯕꯒꯤꯖ ꯀꯔꯤ ꯑꯣꯏꯕ ꯖꯠꯂꯣ ꯇꯥꯗꯔꯦ ꯍꯜꯂꯣ ꯍꯜꯂꯣ ꯀꯔꯤ ꯇꯧꯕ ꯆꯂꯣ ꯇꯥꯗꯕ ꯁꯥꯕ ꯃꯥꯜꯂꯦ ꯅꯪꯁꯦ ꯇꯥꯔꯦ ꯅꯋꯥꯒ ꯌꯥꯜꯕ ꯃꯥꯂꯦ
ꯅꯪꯔꯣ
ꯅꯪꯒꯤ
ꯅꯪꯒꯤꯔꯣꯕ ꯑꯁ
ꯅ ꯀ ꯍꯔꯕꯣ ꯌꯥꯗ꯭ꯔ ꯌꯦꯅꯒꯤꯅꯤ ꯋꯥ
ꯅꯪ ꯑꯣꯏꯔꯝ ꯑꯩꯣꯟꯖꯤ ꯇꯥꯗ꯭ꯔꯣ
ꯑꯩꯒꯤꯅꯦ ꯋꯥꯗꯤ ꯐꯥꯏꯚ ꯖꯤꯅꯦ ꯇꯦꯗ
ꯑꯗꯨꯅꯤ ꯑꯩꯒꯤꯁꯨ ꯌꯥꯝ ꯑꯩꯒꯤꯁꯨ ꯌꯥꯝ ꯐꯩꯌꯦꯕ
ꯅꯠꯇꯦ ꯅꯪꯒꯤꯗ ꯇꯞꯄꯤꯦꯕ ꯇꯞꯄꯤꯕ ꯑꯩꯈꯣꯏ ꯑꯅꯤꯅ ꯉꯥꯡꯕꯗꯣ
ꯑꯣ ꯂꯥꯛꯄꯗꯣ ꯇꯞꯄ
ꯎꯝ
ꯂꯣ ꯀꯕ
ꯇꯔꯋꯥ ꯍꯧꯖꯤ ꯆ ꯍꯧꯖꯤ ꯇꯔꯋꯥ
ꯇꯥꯏꯌꯦ ꯇꯥꯏꯌꯦ
ꯁꯂ ꯌꯥ꯭ꯔꯦ
ꯆ
ꯕꯣ ꯌꯦꯡꯅꯤꯡꯉꯥꯏ ꯇꯧꯔꯣ ꯑꯗ꯭ꯔꯦ
ꯀꯔꯤꯅꯨꯅꯦ ꯅꯪꯒꯤ ꯅꯦꯛꯋꯥꯛꯅ ꯑꯣꯏꯔꯝꯝꯕꯅꯤꯗ ꯑꯩꯒꯤꯗꯤ ꯌꯥꯝ ꯐꯩꯗ
ꯅꯣꯏꯅꯦꯋꯥꯛꯅꯦ ꯅꯣꯏ ꯂꯩꯀꯥꯏ ꯅꯣꯏ ꯂꯩꯀꯥꯏ ꯌꯥꯎꯦꯟꯗꯔ ꯂꯩꯕꯗꯣ
ꯑꯗꯨ ꯑꯗꯨꯅꯅꯦ ꯅꯪ ꯀꯔꯤ ꯁꯤ ꯀꯔꯤ ꯍꯥꯏꯕ ꯍꯧꯖꯤꯛꯇꯤ ꯇꯥꯔꯕꯣ
ꯇꯥꯏ
ꯀꯔꯤꯒꯤ ꯅꯨꯡꯊꯤꯤꯟꯗꯗꯤ ꯅꯪ ꯗ꯭ꯌꯨꯇꯤꯒꯨꯝꯕ ꯆꯠꯄ꯭ꯔꯣ ꯅꯪ
ꯆꯠꯇꯦ
ꯁꯠꯇꯦ ꯑꯁ ꯌꯥꯝ ꯐꯩꯅꯦ ꯍꯥꯏꯗꯤ ꯂꯩꯗꯅ ꯅꯨꯡꯊꯤꯟꯗ ꯊꯕꯛꯀꯨꯝꯕ ꯆꯠꯄ ꯂꯩꯌꯦꯅ
ꯊꯕꯛꯗꯤ ꯆꯂ ꯂꯩꯏ ꯍꯣꯏ
ꯎ ꯀꯌꯥꯗꯂꯛꯄ
ꯎꯉ ꯃꯔꯤꯗ ꯀꯩꯗꯎꯣꯏ ꯌꯥꯕꯗ ꯅꯋꯥꯥꯛ ꯅꯨꯡꯉꯥꯏꯇꯕꯒ ꯑꯁ ꯌꯥꯗ꯭ꯔꯦ
ꯀꯔꯤꯅꯦ ꯑꯣ
ꯇꯄꯦꯅꯉꯦ ꯈꯣꯟꯖꯥꯎꯗ
ꯇꯞꯄꯦ ꯍꯥꯏꯗꯤ ꯇꯞ ꯇꯞꯅ ꯂꯥꯛꯄ꯭ꯔꯣꯕ
ꯎꯝ ꯑꯗꯨꯃꯥꯏꯅ ꯇꯧꯋꯦ ꯅꯪꯅ ꯉꯥꯡꯅꯕꯒꯤꯔ ꯅꯪꯅ ꯉꯥꯡꯅꯕꯒꯤꯔ ꯈꯪꯗꯦꯕ
ꯑꯩ ꯉꯥꯡꯉ ꯑꯗꯨꯝ ꯂꯩꯁꯤꯗꯤ
ꯁꯥꯔꯒꯀꯣ ꯉꯥꯡꯗꯕꯤꯗ ꯇꯞꯅ ꯇꯞꯅ ꯉꯥꯡꯂꯛꯄ ꯑꯣꯏꯔꯝꯃꯅꯤ
ꯅꯠꯇꯦ ꯅꯠꯇꯦ ꯅꯠꯇꯦ ꯅꯠꯇꯦ ꯑꯩꯈꯣꯏꯗꯗꯤ ꯅꯦꯋꯥꯛꯁꯨ ꯈꯔ ꯅꯨꯡꯉꯥꯏꯇꯕꯅꯤꯅ ꯒ꯭ꯌꯥꯟ ꯇꯥꯗ꯭ꯔꯦꯕ
ꯀꯩ ꯃꯊꯦꯜ ꯆꯔꯦ ꯉꯁꯤ
ꯉꯁꯤ ꯑꯣꯛꯁꯥ ꯆꯥꯏ ꯑꯣꯛꯁꯥ
ꯎꯝ ꯅꯤꯏꯗꯤ ꯀꯔꯤ ꯀꯔꯤ ꯀꯧꯕ꯭ꯔꯥ ꯑꯩꯁꯨ ꯀꯥꯎꯈ꯭ꯔꯦꯅꯦ
ꯑꯣ ꯈꯪꯗ꯭ꯔꯗꯤ ꯇꯣꯛꯑꯣ
ꯃꯥꯔꯦꯟ
ꯅꯦꯋꯥꯛ ꯌꯥꯗ꯭ꯔꯦ
ꯅꯦꯋꯥꯛ ꯅꯨꯡꯉꯥꯏꯇꯦ
ꯊꯃꯃꯥꯒꯦ ꯃꯪ ꯐꯔꯁꯤ ꯀꯣ ꯌꯥꯗꯔꯦ ꯃꯪ ꯐꯔꯥꯁꯦ ꯎꯝ ꯍꯥꯌꯦꯡꯅꯦ ꯍꯥꯏꯔ ꯅꯦꯋꯥꯛ ꯐꯅꯤꯡꯉꯥꯏ ꯑꯃꯨꯛꯀ ꯇꯧꯔꯑꯦ
ꯀꯩꯕ
ꯅꯦꯋꯥꯛ ꯑꯃꯨꯀ ꯐꯕ ꯃꯥꯂꯦ ꯊꯝꯃꯒꯦ ꯍꯥꯏꯔꯒꯥ
ꯅꯨꯡꯗꯤ ꯅꯨꯡꯁꯤꯕꯖꯥꯠꯅꯦ
ꯊꯝꯃꯒꯦ ꯍꯥꯏꯔꯒꯥ ꯅꯦꯋꯥꯀ ꯐꯕ ꯑꯃꯨꯛꯀꯥ
ꯅꯨꯡꯗꯤ ꯅꯨꯡꯁꯤꯕꯖꯥꯠꯅꯦ ꯇꯥꯏ ꯇꯥꯏ ꯇꯥꯏ ꯀꯩꯗꯧꯔꯤꯅꯣ ꯅꯣꯏꯕꯨ ꯍꯧꯖꯤꯛ
ꯑꯩꯗꯤ ꯍꯦꯞꯂꯒ ꯂꯩꯔꯦ ꯃꯣꯏ ꯀꯩꯅꯣ ꯅꯨꯄꯥꯁꯤꯡꯗꯤ ꯕꯣꯜ ꯌꯦꯡꯉꯦ ꯍꯥꯏꯅ ꯏꯔꯥꯡ ꯇꯧꯔ ꯂꯩ ꯅꯪꯁꯨ ꯌꯦꯡꯒꯦꯔꯥ
ꯌꯦꯡꯒꯅꯤ ꯍꯣꯔꯦꯟ ꯍꯧꯖꯤꯛꯇꯤ ꯉꯜꯂꯤꯗꯅ
ꯉꯟꯗꯔ꯭ꯦꯗꯥ ꯈꯣꯏꯗꯤ ꯇꯨꯝꯕꯥ ꯃꯠꯇꯝꯅꯤ
ꯉꯁꯤ ꯑꯩꯈꯣꯏ ꯑꯩꯒꯤ ꯇꯤꯝ ꯁꯥꯟꯅꯒꯅꯦꯕ ꯑꯗꯨ ꯌꯦꯡꯗ꯭ꯔꯗꯤ ꯌꯥꯔꯣꯏ
ꯅꯪꯖꯨ ꯁꯤꯎꯔꯥ
ꯁꯤꯎ ꯅꯠꯇꯕꯤꯗꯨ ꯑꯃꯗꯨ
ꯑꯣ ꯍꯣꯏ ꯉꯁꯤꯗꯤ ꯁꯤꯎꯗꯨ ꯌꯥꯔꯣꯏ ꯁꯤꯎ ꯇꯧꯔꯦ
ꯑꯁ ꯁꯤꯎ ꯁꯤꯈ꯭ꯔꯗꯤ ꯑꯩꯈꯣꯏ ꯄꯩꯁꯥ ꯐꯪꯗꯣꯏꯅꯤꯅꯦ
ꯐꯪꯉ꯭ꯔꯅꯤ ꯐꯪꯉ꯭ꯔꯅꯤ ꯅꯨꯡꯉꯥꯏꯅ ꯃꯨꯟꯗꯥꯗ ꯁꯥꯔꯒ ꯂꯩꯔꯣ
ꯎꯝ ꯕꯦꯇꯤꯡ ꯅꯦꯕꯥ ꯁꯤꯎꯕꯨ ꯁꯤꯕꯨ ꯁꯤꯈ꯭ꯔꯣ ꯍꯥꯏꯁꯤꯅꯦ ꯑꯩꯈꯣꯏꯗꯤ
ꯍꯝ
ꯄꯥꯏ ꯂꯩꯇ꯭ꯔꯦꯕ
ꯁꯤꯔꯅꯤ ꯉꯁꯤꯗꯤ ꯁꯣꯏꯗ꯭ꯔꯦ ꯒꯨꯗ ꯕꯥꯏ ꯍꯥꯏꯕꯗꯨ ꯑꯁ ꯈꯪꯗꯦꯗ ꯑꯗꯨꯝ ꯑꯩꯒꯤ ꯑꯩꯒꯤ ꯑꯗꯨꯨꯝ ꯁꯟꯖꯅꯤꯗ
ꯑꯣ ꯚꯥꯞꯇ ꯁꯥꯒꯠꯄ꯭ꯔꯣꯕ
ꯍꯣꯏ ꯍꯥꯞꯇꯁꯨꯅꯦ ꯑꯗꯨꯒ ꯀꯩꯅꯣ ꯑꯩꯒꯤ ꯀꯩ ꯍꯥꯏꯁꯤꯔꯥ ꯑꯗꯨꯝ ꯊꯥꯖꯕꯀꯣ ꯃꯣꯏꯁꯦ ꯉꯝꯅꯤꯉꯥꯏ ꯃꯥꯜꯂꯤ ꯍꯥꯏ ꯑ
ꯎꯝ ꯃꯣꯏꯒꯤ ꯑꯗꯨ ꯑ ꯗꯥꯎꯗꯤ ꯂꯩꯕꯅꯦ ꯃꯣꯏꯗꯣ
ꯗꯥꯎꯗꯤ ꯂꯩꯔꯝꯒꯅꯤ ꯑꯗꯨ ꯋꯥꯔꯤꯁꯨ ꯊꯥꯖꯗ꯭ꯔꯦꯗ
ꯇꯥꯎꯗꯤ ꯂꯩꯕꯅꯦ
ꯅꯪ ꯊꯥꯖꯕꯔꯤꯅꯦ
ꯑꯩ ꯀꯤꯕꯨ ꯀꯤꯌꯦ ꯑꯩ ꯍꯥꯏꯗꯤ ꯕꯦꯠ ꯕꯦꯠꯇꯣ ꯇꯧꯈ꯭ꯔꯕꯅꯤꯅꯀꯣ ꯃꯣꯏꯅ ꯉꯝꯒꯗ꯭ꯔꯥ ꯈꯟꯕꯗ ꯀꯩꯅꯣ ꯄꯥꯈꯠꯄ ꯑꯃ ꯌꯥꯎꯋꯦꯕ
ꯁꯨꯡꯉꯝꯔꯣꯏꯗ ꯑꯗꯨꯕꯨ ꯃꯣꯏꯒꯤ ꯐ꯭ꯔꯦꯟꯁꯤꯡꯅ ꯐꯖꯅ ꯄ꯭ꯔꯊꯅꯥ ꯇꯧꯔꯗꯤ ꯈꯪꯗ꯭ꯔꯦ
ꯑꯁ ꯇꯧꯔꯅꯤ ꯇꯧꯔꯅꯤ ꯉꯁꯤꯗꯤ ꯅꯣꯏ ꯉꯦꯁꯤ ꯉꯁꯤ ꯄ꯭ꯔꯊꯅꯥ ꯇꯧꯍꯧꯗ꯭ꯔꯗꯤ ꯀꯩꯗꯧꯉꯩ ꯇꯧꯒꯅꯤ
ꯑ ꯇꯧꯔꯒ ꯑꯃꯨꯛ ꯉꯅꯗꯤ ꯁꯣꯏꯔꯦ ꯌꯦꯡꯉꯣ ꯑꯗꯨꯒ ꯑꯩꯗꯤ ꯇꯣꯡꯊꯣꯛꯈ꯭ꯔꯒꯦ ꯍꯌꯦꯡ ꯑꯣꯏꯅ ꯑꯃꯨꯛ ꯁ꯭ꯇꯦꯇꯁꯁꯤꯡꯅ ꯌꯦꯡꯕ ꯇꯥꯔꯦ
ꯌꯦꯃ ꯌꯥꯝꯃ ꯏꯁꯄꯦꯟꯅ ꯉꯝꯃꯒ ꯅꯪꯒꯤ ꯅꯪꯒꯤꯁꯨ ꯈꯔ ꯈꯥꯏꯗꯣꯛꯄꯤꯒ
ꯉꯁꯤꯁꯨ ꯀꯩꯅꯅꯣ ꯏꯪꯂ꯭ꯂꯦꯟ ꯄꯣꯔꯇꯨꯒꯜ ꯍꯥꯏꯕ ꯅꯠꯇ꯭ꯔꯣ ꯏꯁꯄꯦꯟ ꯍꯥꯏꯅꯦ ꯈꯪꯗꯦ
ꯄꯣꯣꯔꯇꯨꯒꯜꯒ ꯁꯄꯦꯟꯅꯤ
ꯏꯪꯂꯦꯟ ꯍꯥꯏꯕꯒꯨꯝꯇꯥꯏꯅꯦꯗꯤ
ꯏꯁꯄꯦꯟꯅꯤ ꯀꯔꯤꯅꯅꯦ
ꯑꯝ
ꯅꯪꯕꯨ ꯀꯔꯝꯕ ꯄ꯭ꯔꯤꯊꯤꯕꯤꯗ ꯍꯤꯡꯉꯒ ꯂꯩꯕ꯭ꯔꯣꯅꯦ
ꯎ ꯃꯥꯔꯁꯇꯅꯦ ꯍꯧꯖꯤꯛꯁꯦ ꯃꯥꯔꯁꯇ ꯀꯩꯀꯣꯜ ꯇꯧꯔꯛꯄꯅꯦ ꯀꯩꯅꯣ
ꯎꯝ ꯃꯥꯁꯇ ꯑꯣꯏꯔꯦ ꯃꯅꯤ
ꯑꯗꯨꯁꯦ ꯄꯥꯎꯁꯤꯦ ꯇ꯭ꯔꯦ ꯑꯣꯛꯁꯤꯖꯦꯟ ꯌꯥꯎꯗ꯭ꯔꯦ ꯃꯥꯔꯁꯇ
ꯁꯤꯔꯝꯗꯏ
ꯎ ꯎꯆ ꯊꯃ ꯇꯧꯒꯅꯣ ꯀꯥꯏ ꯁꯤꯔꯝꯗꯥꯏꯗꯅꯍꯦ ꯐꯖꯅ ꯍꯦꯉ ꯂꯩꯅꯦꯣꯏ ꯃꯤ ꯃꯌꯥꯝ ꯑ ꯀꯥꯏ
ꯑꯦ
ꯄꯥꯏꯔꯒ ꯂꯩ ꯏꯕꯅꯦ ꯃꯥꯁ ꯎꯝ ꯒ꯭ꯔꯦꯕꯤ ꯇꯤ ꯌꯥꯎꯗ ꯋꯥ ꯏꯒꯣ
ꯃꯥꯔꯁꯇ ꯆꯠꯄꯁꯤꯗꯤ ꯐꯕꯅꯤ ꯍꯦꯛ
ꯁꯥꯁꯨꯨ ꯁꯥꯗ ꯔꯦꯁꯤ ꯊꯛꯈ꯭ꯔꯦ ꯑꯁ ꯌꯥꯝꯅ ꯀꯩꯅꯣ ꯐꯤꯒꯔ ꯇꯥꯔꯒ ꯂꯩꯕꯅꯤ ꯃꯥꯔꯁꯇ
ꯇꯥꯔꯝꯃꯅꯤ ꯇꯥꯔꯝꯅꯤ ꯂꯥꯎꯗ ꯂꯥꯎꯕꯤ ꯃꯥꯜꯂꯝꯒꯅꯤ
ꯐꯖ ꯃꯟꯕꯒꯤ ꯂꯣꯏꯔꯦꯍꯦ ꯅꯨꯡꯉꯥꯏꯕꯅꯦ ꯂꯥꯛꯑꯣ ꯀꯣꯏꯕꯨ ꯂꯥꯛꯑꯣ ꯃꯥꯔꯁꯇ
ꯅꯠꯇꯦ ꯅꯠꯇꯦ ꯁꯛꯆꯥꯗꯚꯅꯤꯅꯤꯀꯣ
ꯑꯥ
ꯂꯥꯎꯗ꯭ꯔꯥꯎꯕꯤ ꯃꯥꯜꯂꯝꯒꯅꯦꯕ
ꯑꯗꯦ ꯑꯇꯩ ꯃꯤ ꯑꯁꯤꯁꯤ ꯊꯕ ꯃꯥꯂ
ꯎꯝ ꯅꯪ ꯆꯥꯛꯁꯨ ꯆꯦ ꯏꯁꯤꯡꯁꯨ ꯊꯛꯇ꯭ꯔꯦ ꯍꯥꯏꯕꯅꯤꯅ
ꯍ ꯀꯩꯅꯣ ꯊꯣꯛꯄꯅꯦ ꯀꯩꯅꯣ
ꯆꯥꯛ ꯆꯥꯗ꯭ꯔꯒ ꯀꯩꯅꯣ ꯇꯧꯗ꯭ꯔꯁꯨ ꯍꯣꯏꯒꯁꯦ ꯃꯥꯔꯁꯇꯠ ꯀꯩꯅꯣ ꯑꯃꯗꯤ ꯂꯩꯕꯅꯤꯕ ꯆꯥꯅꯤꯡꯉꯥꯏ ꯏꯇ ꯃꯁ ꯨꯃꯗ ꯂꯕꯅꯤꯕ
ꯍꯥꯏꯕꯝꯅ ꯌꯥꯝ ꯐꯖ ꯊꯣꯛꯑꯒ ꯂꯩꯔꯦꯕ ꯎꯝ ꯀꯔꯤ ꯌꯥꯏꯁꯤꯔꯦ ꯂꯩꯉꯣꯏꯒꯤ ꯑꯂꯨꯒꯨꯝꯅ ꯂꯩꯔꯦꯕ
ꯅꯪꯁꯤꯦ ꯍꯟꯖꯟ꯭ꯔꯣ ꯍꯖ ꯍꯦꯃꯜꯗ ꯍꯦꯃꯥꯥꯟ꯭ꯔꯣ ꯑꯗꯨ ꯑꯗꯨ
ꯀꯔꯤꯅꯣꯅꯦ ꯂꯩꯉꯣꯏꯒꯤ ꯑꯂꯨꯗꯨꯕꯨ ꯐꯖꯗ꯭ꯔꯣꯅꯦ
ꯑꯁ ꯑꯥꯂꯨꯗ ꯑꯣꯟꯕꯤꯈ꯭ꯔꯦꯅꯦ ꯑꯩꯕꯨ ꯑꯁ ꯅꯨꯡꯉꯥꯏꯇꯦ ꯇꯨꯝꯅꯤꯡꯕ ꯀꯥꯟꯗ ꯑꯂꯨ ꯑꯂꯨꯒ ꯀꯩꯅꯣ ꯇꯧꯕꯤꯕꯒꯦ ꯑꯩ ꯍꯧꯖꯤꯛꯁꯦ ꯇꯅꯤꯗ꯭ꯔꯦ ꯍꯧꯒꯗꯂꯦ
ꯇꯨꯝꯗ꯭ꯔꯁꯨ ꯌꯥꯔꯦ ꯕꯣꯔ ꯑꯗꯨꯝ ꯌꯦꯡꯊꯣꯛꯑ ꯀꯩꯗꯧꯔꯒꯦ
ꯑꯁꯕꯣ ꯑꯃꯨꯛ ꯌꯦꯡꯉꯗꯤ ꯄꯨꯡ ꯑꯃ ꯑꯅꯤꯗ ꯇꯣꯂꯅꯤꯅꯦ ꯍꯧꯥꯎꯒꯄ ꯉꯝꯔꯅꯦ
ꯊꯕꯛꯇꯨꯗꯤ ꯅꯣꯡꯃ ꯑꯗꯨꯝ ꯂꯦꯞꯊꯣꯛꯄ ꯌꯥꯏ ꯀꯩꯅꯣ
ꯑꯁ ꯌꯥꯗꯦ ꯍꯟꯗꯛꯁꯦ ꯑꯩ ꯍꯟꯗꯛ ꯈꯛꯇ ꯖꯣꯏꯟ ꯇꯧꯕꯅꯤꯅ
ꯑꯣ